ꯍꯜꯂꯣ
ꯀꯩꯒꯤꯅꯣ ꯗꯤꯁꯀꯟꯅꯦꯛ ꯇꯧꯈ꯭ꯔꯤꯁꯦ?
ꯑꯣ ꯃꯁꯥꯒꯤꯅꯦ ꯁꯤ ꯇꯨꯋꯦꯜꯐ ꯃꯤꯅꯤꯠꯁ ꯂꯩꯔꯒ ꯂꯩꯔꯒ ꯗꯤꯁꯀꯟꯅꯦꯛ ꯇꯧꯕꯅꯦꯕ ꯑꯥ
ꯁꯥꯟꯅꯗꯣꯏꯔꯕ?
ꯅꯠꯇꯦ ꯑ ꯐꯥꯏꯕ ꯇꯥꯏꯝꯁꯔꯛ
ꯑꯣ ꯑꯣ ꯑꯣ ꯑꯣꯀꯦ ꯑꯣꯀꯦ ꯒ꯭ꯌꯥꯟ ꯇꯥꯔꯦ ꯑꯥ ꯑꯥ ꯑꯣ ꯀꯩꯕ ꯍꯧꯖꯤꯛꯀꯤꯗꯣ? ꯄ꯭ꯔ ꯄ꯭ꯔꯤ ꯀꯩꯅꯣꯒꯤꯗꯣ ꯍꯥꯏꯔꯛꯑꯣ
ꯑꯣ ꯑꯣ ꯑꯣ ꯍꯥꯏꯔꯛꯀꯦꯕ ꯃꯥꯁꯦ ꯀꯩꯅꯣ ꯍꯥ ꯃꯤꯅꯣꯠ ꯇꯥ ꯐꯥꯔꯁꯇ ꯇ꯭ꯔꯥꯏꯗ ꯑꯗꯨꯝ ꯈꯟꯕꯥꯅꯦꯕ ꯃꯩ ꯄꯤꯁ ꯇꯤ ꯑꯣꯡꯂꯤ ꯑꯗꯨꯒ ꯐꯣꯔꯊ ꯁꯦꯃꯤꯁꯔ ꯆꯔꯦꯗꯥꯏꯗꯩꯔꯥ ꯅꯦꯠ ꯀ꯭ꯂꯤꯌꯥꯌꯦꯠ ꯇꯧꯕꯅꯦꯕ ꯃꯥꯗꯣ
ꯎꯝ ꯎꯝ
ꯀ ꯑꯗꯨꯃꯥꯏꯅ ꯍꯥꯏꯗꯤ ꯑꯗꯨꯃꯥꯏꯅ ꯂꯩꯕꯒꯤ ꯃꯥꯗꯣ ꯍꯥꯏꯗꯤ ꯄꯤ ꯑꯩꯆꯗꯤꯁꯨ ꯇꯧꯊꯅꯤꯡꯉꯤꯗꯅ ꯑꯗꯨꯒꯤ ꯑ‌ꯦꯝꯌꯨꯗ ꯊꯥꯖꯟꯕ ꯆꯠꯄ ꯀꯩꯗꯣ
ꯎꯝ
ꯑꯗꯨ ꯊꯥꯖꯤꯟꯗ꯭ꯔꯤꯀꯥꯟꯗꯣ ꯍꯥꯏꯗꯤ ꯑꯣꯖꯥꯥꯟ ꯍꯥꯏꯗꯤ ꯃꯣꯏꯒꯤ ꯀꯧꯔꯛꯇ꯭ꯔꯤꯀꯥꯟꯒꯤꯗ ꯁꯨꯝ ꯀꯩ ꯍꯥꯏꯅꯤ ꯃꯁꯛ ꯎꯊꯣꯛ ꯄ ꯑꯣꯏꯅ ꯁꯥꯔ ꯁꯤ ꯄꯤ ꯑꯩꯆꯗꯤ ꯇꯧꯗꯣꯏꯅꯤ ꯈꯣꯠꯇꯣꯏꯅꯤ ꯀꯥꯏꯅꯒ ꯍꯥꯏꯕꯒꯤ ꯇꯥꯏꯞꯇ ꯀꯣ ꯑꯗꯨꯒꯅꯦ ꯀꯩꯅꯣ ꯇꯧꯋꯦꯕ ꯍꯥꯏꯗꯤ ꯃꯥꯗꯣ ꯇꯤꯆꯔꯁ ꯗꯦ ꯅꯨꯃꯤꯠꯁꯤꯗ ꯆꯠꯂꯨꯕ
ꯎꯝ
ꯑꯗꯨꯒ ꯗꯤꯟ ꯃꯅꯥꯛꯇ ꯆꯪꯉꯨꯕ ꯑ ꯗꯤꯟꯗꯨꯅꯅꯦ ꯈꯪꯕ꯭ꯔꯥ ꯍꯥꯏꯗꯤ ꯃꯥꯗꯣ ꯀꯣꯏꯁꯟ ꯍꯪꯕꯖꯥꯠꯅꯦ ꯃꯦꯝ ꯀꯩꯅꯣ ꯇꯧꯕꯒꯤ ꯈꯣꯠꯄꯒꯤ ꯄꯤ ꯑꯩꯆ ꯗꯤ ꯇꯧꯕꯒꯤ ꯀꯥꯏꯅꯒ ꯍꯪꯉꯨꯔꯦꯌꯦ ꯑꯗꯨꯃꯥꯏꯅ ꯍꯪꯉꯨꯕꯁꯤꯗꯅꯦ ꯅꯪ ꯅꯃ ꯅꯄꯥ ꯀꯩ ꯊꯕꯛ ꯇꯧꯏ ꯇꯧꯔꯛꯏꯌꯦ
ꯍꯩꯃꯥ
ꯑꯗꯨꯅꯤ ꯑꯗꯨꯒ ꯃꯤꯅꯥꯎꯗꯥꯅ ꯑ ꯃꯣꯏ ꯃꯥꯗꯤ ꯍꯥꯎꯁꯋꯥꯏꯐꯅꯦ ꯑꯗꯨꯒ ꯃꯣꯏ ꯄꯥ ꯑꯣꯖꯥ ꯑꯣꯏꯔꯝꯃꯦ ꯍꯧꯖꯤꯛꯇꯤ ꯔꯤꯇꯥꯌꯔ ꯆꯠꯂꯦ ꯍꯥꯏꯕ
ꯑꯥ
ꯑꯗꯨꯒꯅꯦ ꯗꯤꯟꯗꯨꯅ ꯀꯩ ꯈꯨꯝꯃꯛꯏ ꯈꯪꯕ꯭ꯔꯥ
ꯀꯩ ꯍꯥꯏꯔꯛꯏꯅꯣ
ꯑꯗꯨꯗꯤ ꯀꯃꯟ ꯃ‌ꯦꯟꯅꯤꯅꯦ ꯀ‌ꯣꯌ‌ꯦ
ꯑꯌꯥ ꯃꯤ ꯃꯌꯥꯝ ꯃꯃꯥꯡꯗꯔꯣ ꯍꯥꯏꯖꯦ
ꯃꯤ ꯃꯃꯥꯡꯗꯔꯥꯗꯤ ꯈꯪꯗꯦ ꯃꯥ ꯃꯊꯟꯗ ꯂꯩꯕ ꯗꯔꯥꯁꯨ ꯈꯪꯗꯦꯕ ꯑꯩꯗꯣ ꯑꯗꯨꯃꯛ
ꯑꯗꯨꯁꯨ ꯑꯗꯨꯃꯛꯇꯤ ꯍꯦꯟꯃꯟꯗ꯭ꯔꯣ
ꯑꯗꯨꯅꯦ ꯍꯥꯏꯁꯦ
ꯑꯁ ꯀꯩꯅꯣ ꯍꯥꯏꯁꯤꯕꯨ ꯂꯥꯏꯔꯤꯛ ꯇꯝꯕꯗ ꯕꯨ ꯃꯥꯏ ꯄꯦꯔꯦꯟꯁꯀꯤ ꯑꯗꯨ ꯇꯧꯕ ꯑꯗꯥ ꯇꯧꯕ ꯀꯩ ꯗꯔꯀꯥꯔ ꯇꯥꯒꯦ ꯑꯩꯗꯤ ꯃꯁꯛꯇ‌ꯣ ꯌꯥꯝ ꯈꯪꯅꯤꯡꯉꯦ
ꯍꯥꯏ ꯅꯪꯁꯨꯦ ꯂꯥꯏꯔꯤꯛ ꯍꯩꯌꯦꯕꯨꯗꯤ ꯈꯪꯉꯦꯕ ꯇꯣꯁꯨꯀꯣ ꯀꯥꯏꯅꯒ ꯇꯧꯔꯛ ꯑꯗ ꯍꯥꯏꯗꯤ ꯑꯩꯗꯤ ꯃꯥꯋꯥ ꯂꯧꯗꯦ ꯍꯥꯏꯗꯤ ꯃꯥꯏ ꯃꯃꯥꯡꯗꯁꯨ ꯕꯦꯠꯁ ꯃꯌꯥꯝ ꯑꯃ ꯉꯥꯏꯔꯒ ꯂꯩꯔꯤꯅꯤꯅ ꯁꯤꯠꯇꯨ ꯑꯗꯨ ꯀꯤ ꯑꯗꯨ ꯑꯗ ꯀꯥꯏꯅꯒ ꯈꯪꯗꯦ ꯑ ꯑꯩ ꯈꯪꯗꯦ ꯑꯗꯨꯒꯨꯝꯕ ꯃꯌꯥꯝ ꯂꯩꯕꯅꯦ
ꯑꯁ ꯑꯗꯣ ꯃꯄꯥꯟꯒꯨꯝꯕꯗ ꯇꯧꯔꯒꯅ ꯑꯗꯨꯁꯨ ꯑꯃꯨ ꯃꯣꯏꯒꯤꯁꯨ ꯑꯗꯨꯝ ꯀꯔꯞꯁꯟ ꯈꯔ ꯇꯧꯔꯝꯅꯤꯗ ꯀꯣ
ꯑꯗꯨꯅꯦ ꯍꯥꯏꯁꯦ
ꯂꯥꯏꯔꯤꯛ ꯇꯝꯕꯁꯤ
ꯑꯗꯨꯒꯅꯦ ꯑꯃꯨꯛꯅ ꯑꯃꯨꯛ ꯈꯪꯕ ꯑꯣꯖꯥ ꯑꯃꯅ ꯄꯤ ꯑꯩꯆ ꯗꯤꯒ ꯊꯥꯖꯟꯅꯤ ꯍꯥꯏ ꯇꯏꯅꯦ ꯑꯦꯝ ꯌꯨꯗꯒ ꯆꯥ ꯂꯣꯟꯕꯒ ꯈꯔ ꯂꯥꯛꯎꯏꯅꯦ ꯍꯥꯏ ꯍꯥꯏ
ꯀꯩꯅꯣ ꯆꯥꯁꯨ ꯂꯣꯜꯍꯟꯕ꯭ꯔꯣ ꯍꯥꯏꯁꯦ
ꯅꯣꯂꯅꯥ ꯂꯛꯅꯤ ꯅ
ꯑꯁ ꯀꯩꯅꯣ ꯇꯧꯔꯤꯁꯤꯕꯣ ꯑꯩꯅ ꯑꯩꯅ ꯁꯤꯒꯤ ꯋꯥꯔꯤꯁꯦ ꯀꯩꯗꯩ ꯈꯪꯒꯦ ꯍꯥꯏ ꯀꯥꯟꯗ ꯑꯃ ꯌꯨꯇ꯭ꯌꯨꯕꯔ ꯑꯃ ꯇꯦꯔꯦꯁꯥ ꯃꯩꯅꯝ ꯍꯥꯏꯕ꯭ꯔꯥ ꯑꯃ ꯂꯩꯕꯗꯣ ꯑꯃ ꯂꯨꯍꯣꯡꯉꯨꯔꯒ ꯑꯃ ꯋꯥꯟ ꯃꯟ ꯂ ꯀꯩꯅꯣꯝꯗ ꯑꯃ ꯍꯜꯂꯛꯑ ꯂꯩꯕ ꯑꯃ ꯂꯩꯕꯗꯣ
ꯈꯪꯗꯤꯌꯦ ꯑꯗꯨꯗꯤ
ꯑꯃ ꯂꯩꯕꯅꯦꯕ ꯃꯥꯗꯣ ꯍꯧꯖꯤꯛ ꯑꯃ ꯁ꯭ꯇꯗꯤ ꯕ꯭ꯂꯣꯛꯒꯨꯝꯕ ꯌꯥꯝꯅ ꯊꯥꯒꯠꯄꯅꯦꯕ ꯑꯗꯨꯒꯤꯗꯣ ꯃꯤꯅ ꯁꯨꯝ ꯍꯥꯏꯅꯔꯛ ꯆꯠꯄꯗ ꯃꯥꯗꯣ ꯄꯦꯆꯇꯗꯤ ꯍꯧꯖꯤꯛ ꯍꯧꯖꯤꯛ ꯇꯧꯔꯤꯕꯅꯦꯕ ꯑꯗꯨ ꯇꯧꯕꯗꯣ ꯃꯥꯏ ꯁꯨꯄꯔꯕꯥꯏꯖꯔꯗꯣ ꯃꯥꯒꯤ ꯃꯅꯦꯝꯄꯣꯛꯅꯦ ꯍꯥꯏꯌꯦꯕ ꯑꯗꯨꯒꯤ ꯑꯗꯨꯒꯤ ꯍꯦꯛ ꯃꯥꯗꯣ ꯑꯗꯨꯒꯤ ꯂꯨꯍꯣꯡꯕ ꯃꯥꯜꯂꯦ ꯑꯗꯨꯒꯤ ꯂꯣꯏꯔꯒ ꯍꯥꯏꯗꯤ ꯃꯥ ꯃꯥ ꯍꯦꯛ ꯂꯨꯍꯣꯡꯕꯒꯅꯦ ꯈꯤꯇꯪ ꯊ꯭ꯔꯤ ꯃꯟꯁꯀꯨꯝꯕ ꯐꯥꯕ꯭ꯔꯕꯨ ꯈꯪꯗꯦ ꯍꯥꯏꯕ ꯑꯗꯨꯝ ꯃꯌꯨꯝꯗ ꯍꯜꯂꯛꯈ꯭ꯔꯦꯕ ꯌꯥꯝꯅ ꯊꯨꯅ ꯍꯜꯂꯛꯈꯤꯕꯅꯤ ꯑꯗꯨꯒꯤ ꯃꯌꯥꯝꯅ ꯃꯥꯗꯣ ꯄꯦꯠꯁꯤꯗꯤ ꯐꯪꯅꯕꯒꯤ ꯃꯥꯜꯂꯦ ꯀꯥꯏꯅ ꯍꯥꯏꯅꯕꯗꯨꯗ ꯑꯩꯅ ꯑꯣ ꯁꯨꯃꯥꯏꯅ ꯇꯧꯕꯣꯏꯔꯦꯅ ꯈꯟꯈꯤꯕ ꯍꯥꯏ ꯇꯥꯔꯦ ꯑꯗꯨꯃꯥꯏꯅ ꯋꯥꯔꯤ ꯇꯥꯏꯗꯗꯤꯅꯦ ꯑꯩꯅ ꯍꯥꯏꯁꯦ
ꯑꯗꯨꯅꯤ ꯀꯩꯅꯣ ꯍꯥꯏꯕ
ꯍ ꯇꯜꯦ ꯃꯅꯤꯄꯨꯔꯁꯦ
ꯑꯠꯇꯅꯦ ꯍꯥꯏꯁꯦ ꯇꯜꯂꯦꯗꯤ ꯑꯗꯨꯅꯦ ꯕꯦꯔꯥꯅ ꯍꯥꯏꯕꯀꯣ ꯑꯗꯨꯅꯦ ꯀꯥꯏꯗꯒꯤ ꯑꯦꯝ ꯌꯨꯁꯦ ꯀꯔꯞꯁꯟ ꯃꯀꯣꯟꯅꯦ
ꯁꯨꯃꯥꯏ ꯁꯨꯃꯥꯏꯅꯒ ꯍꯥꯏꯔꯛꯏꯗꯣ ꯑꯃ ꯂꯥꯏꯔꯤꯛꯇꯣ ꯄꯥꯖꯔꯤꯅꯤꯗꯅ ꯍꯥꯏꯗꯤ ꯁꯤꯜꯂꯒ ꯈꯣꯠꯂꯒ ꯇꯧꯕꯁꯨ ꯅꯠꯇꯦ ꯑꯗꯨꯝ ꯄꯥ ꯈꯣꯠꯇꯅ ꯇꯧꯔ ꯇꯧꯔꯛꯄꯅꯤꯅ ꯀꯅꯥ ꯅꯨꯡꯉꯥꯏꯗꯣꯏꯒꯦ ꯑꯗꯨꯃꯥꯏꯅ ꯇꯧꯔꯗꯤ
ꯑꯗꯨꯅꯦ ꯍꯥꯏꯔꯤꯁꯦ
ꯑꯁ ꯁꯪꯒꯒꯨꯝꯕꯗ ꯂꯩꯔꯦꯕ ꯑꯗꯨꯗꯤ
ꯃꯗꯣ ꯃꯥꯏ ꯕꯦꯠꯆ ꯀꯤꯁꯨ ꯒꯣꯜ ꯃꯦꯗꯥꯂꯤꯁꯇ꯭ꯣ ꯑꯣꯏꯅꯤ ꯀꯣ ꯍꯥꯏꯔꯤꯁꯦ ꯍꯣꯏ ꯑꯗꯨꯒ ꯑꯗꯨꯃꯥꯏꯅ ꯍꯥꯏꯕꯤ ꯍꯥꯏꯕ ꯑꯗꯨ ꯈꯪꯅ ꯈꯪꯅ ꯑ ꯑꯥ
ꯑꯗꯨꯗꯤ ꯑꯗꯨꯃꯥꯏꯅ ꯇꯧꯒꯦꯗꯤ ꯈꯔ ꯑꯗꯨꯝ ꯈꯔ ꯑꯗꯨꯝ ꯀꯩ ꯍꯥꯏꯅꯤꯅꯣꯟꯖ ꯃꯇꯝꯗꯨꯒꯤ ꯌꯧꯗ꯭ꯔꯤꯐꯥꯎꯇꯤ ꯑꯗꯨꯝ ꯅꯣꯟꯖꯔꯒꯒꯨꯝꯕ ꯇꯧ ꯍꯥꯏꯕꯅꯦꯕ ꯅꯠꯇꯗꯤ ꯐꯪꯗꯕꯩ ꯋꯥꯅꯦꯕ
ꯃꯥꯅꯦ ꯑꯣꯖꯥꯒꯤ ꯀꯩ ꯍꯥꯏꯅꯤ ꯄꯔꯁꯅꯦꯜ ꯗꯦꯕ ꯀꯨꯝꯕ
ꯑꯑꯥꯑꯥꯑꯥꯍꯥ ꯑ ꯋꯥꯔꯤꯁꯦ ꯅꯣꯛꯅꯤꯡꯉꯦ ꯍꯣꯏ ꯇꯧꯔꯝꯅꯤꯉꯣ
ꯑꯇꯣꯞꯄ ꯐꯤꯂꯣꯁꯣꯐꯤ ꯗꯤꯄꯥꯔꯠꯃꯦꯟꯇꯣ ꯑꯗꯨꯗꯅꯦ ꯈꯪꯕ꯭ꯔꯥ ꯑ ꯅꯨꯄꯥ ꯑꯃꯁꯦ ꯄꯤ ꯑꯩꯆ ꯗꯤ ꯇꯧꯅꯤꯡꯕꯒꯤ ꯑꯣꯖꯥꯁꯤꯗ ꯄꯨꯔꯥ ꯅꯞꯄꯕ ꯈꯪꯕ꯭ꯔꯥ ꯑꯣꯖꯥ ꯈꯨꯗꯤꯡꯒꯤ ꯑꯗꯨꯒꯅꯦ ꯈꯪꯕ꯭ꯔꯥ ꯍꯥꯏꯗꯤ ꯏꯃꯥꯟꯅꯕꯤ ꯑꯃꯅ ꯃꯣꯏ ꯃꯇꯝꯒꯤ ꯎꯝ ꯕꯣꯛꯁꯀꯨꯝꯕ ꯄꯣꯠꯆ ꯆꯩꯒꯨꯝꯕ ꯄꯨꯊꯣꯔꯛꯄ ꯃꯥꯜꯂꯦꯕ ꯕꯣꯛꯁꯇꯣ ꯑꯗꯨꯒ ꯍꯧꯖꯤꯛꯀꯤ ꯃꯥꯏ ꯑꯣꯖꯥꯗꯨꯗ ꯏꯃꯥꯟꯅꯕꯤꯗꯨꯅ ꯃꯦꯗꯝꯒꯤ ꯒꯥꯔꯤꯗꯨꯗ ꯍꯥꯞꯀꯠꯄꯤꯔꯝꯃꯒꯦꯅ ꯍꯥꯏꯕ
ꯎꯝ
ꯑꯗꯨꯒꯅꯦ ꯍꯧꯖꯤꯛꯀꯤ ꯑꯣꯖꯥꯗꯨꯅꯅꯦ ꯑꯡ ꯅꯠꯇꯦ ꯉꯥꯏꯈꯣ ꯍꯧꯖꯤꯛꯀꯤ ꯑꯅꯞꯄ ꯅꯨꯄꯥꯗꯣ
ꯎꯝ
ꯑꯗꯨꯗꯣ ꯑꯗꯨꯗꯣ ꯃꯨꯛ ꯂꯥꯛꯈꯤꯁꯅꯨ ꯍꯥꯏꯌꯦꯌꯦ
ꯍꯩꯃꯥ
ꯑꯗꯨꯅꯦ
ꯑꯣꯖꯥꯁꯤꯡꯁꯤꯁꯨ
ꯄꯨꯔꯥ ꯄꯔꯁꯅꯦꯜ ꯁ꯭ꯂꯤꯞ ꯑꯣꯏꯅꯅꯦ ꯍꯥꯏꯕ ꯎꯕꯤꯔꯤꯁꯦ ꯑ
ꯁꯤꯒꯨꯝꯕ ꯋꯥꯔꯤꯁꯨ ꯂꯩꯀꯣ
ꯌꯥꯝ ꯊꯤꯅ ꯂꯩꯕꯅꯤ ꯑꯧ ꯅꯪ ꯑꯃꯨꯛ ꯋꯥꯔꯤ ꯂꯤꯔꯛ ꯑꯣ
ꯀꯩ ꯋꯥꯔꯤ ꯂꯩꯗꯣꯏꯅꯣ ꯈꯜꯂꯤꯅ ꯍꯥꯏꯕ ꯑꯩꯁꯨ ꯋꯥ ꯉꯥꯡꯕꯁꯦ ꯑꯩꯉꯣꯟꯗ ꯀꯩ ꯍꯥꯏꯅꯤ ꯑꯩꯗꯣ ꯂꯤꯁꯅꯔ ꯑꯣꯏꯅ ꯑꯗꯨꯝ ꯑꯣꯏꯕꯒꯤ ꯋꯥ ꯍꯥꯏꯕꯁꯤꯁꯨ ꯍꯩꯇꯕꯅꯦ ꯍꯥꯏꯕ ꯋꯥꯔꯤꯅꯦ ꯑꯩꯅ ꯄꯨꯊꯣꯔꯛꯏꯁꯦ
ꯑꯗꯨ ꯁꯤꯒꯤꯁꯦ ꯀꯩꯅꯣ ꯇꯧꯕꯅꯦ ꯍꯥꯏꯕ ꯁꯤ ꯊꯥꯔꯇꯤ ꯄꯥꯔꯁꯦꯟ ꯅꯪꯅ ꯍꯥꯏꯗꯤ ꯄꯥꯏꯔꯤꯕ ꯅꯪꯅ ꯑꯥ ꯋꯥꯉꯥꯡꯗꯗꯤ ꯀꯩ ꯍꯥꯏꯅꯤ ꯏꯟꯚꯦꯂꯤꯠ ꯑꯣꯏꯌꯦꯅ ꯈꯣꯠꯂꯦꯅ ꯍꯥꯏꯌꯦꯕ
ꯑꯣ ꯑꯣ ꯑꯣ
ꯑꯗꯨꯒꯤ
ꯇꯨꯀꯤ ꯎꯝ ꯀꯩ ꯋꯥꯔꯤꯒꯨꯝꯕ ꯂꯤꯕ ꯌꯥꯏ
ꯁꯤ ꯁꯤꯗ ꯇꯝꯅꯔꯛꯄ ꯕꯨꯨꯠ
ꯎꯝ ꯑꯦꯟ ꯁꯤ ꯁꯤꯒꯤ ꯋꯥꯔꯤꯁꯦ ꯑꯃ ꯃꯌꯥꯝ ꯂꯩ ꯑꯣ ꯋꯥꯔꯤ ꯑꯃ ꯂꯤꯒꯦ ꯋꯥꯔꯤ ꯑꯃ ꯂꯤꯒꯦ ꯑꯣꯖꯥꯒ ꯈꯟꯅꯅꯕꯒꯤ ꯋꯥꯔꯤ ꯑꯃ ꯂꯤꯒꯦ ꯎꯝ ꯑꯩꯈꯣꯏꯗꯣ ꯁꯥꯏꯅꯤꯛꯇ ꯀꯦꯝ ꯆꯠꯂꯦꯕ ꯑꯗꯣ ꯁꯥꯏ ꯑꯗꯨꯗ ꯑꯩꯈꯣꯏꯒꯤ ꯑꯃ ꯀꯝꯄꯅꯤ ꯑꯦ ꯕꯤ ꯁꯤ ꯇꯧꯔ ꯈꯥꯏꯗꯣꯛꯄ ꯑꯗ ꯑ ꯑꯩꯁꯦ ꯁꯤꯗ ꯇꯥꯔꯕ ꯑꯗꯣ ꯁꯤꯒꯤ ꯃꯣꯏꯒꯤ ꯁꯤ ꯀꯝꯄꯦꯅꯤꯒꯤꯁꯦ ꯑꯩꯉꯣꯟꯗ ꯄꯤꯔꯛꯑꯕ ꯑꯗꯨꯒ ꯄꯤꯔꯛꯄꯁꯤꯗ ꯑꯩꯈꯣꯏꯒꯤ ꯁꯤꯅ ꯑꯃ ꯀꯃꯥꯏ ꯍꯥꯏꯒꯅꯤ ꯅꯡ ꯁꯥꯏꯅꯤꯛ ꯆꯠꯂꯕ ꯆꯠꯇ꯭ꯔꯤꯕ ꯆꯪꯗ꯭ꯔꯤꯕ ꯆꯠꯇ꯭ꯔꯤꯔ ꯃꯣꯏ ꯑꯃꯁ ꯁꯨꯃꯥꯏꯅ ꯇꯣꯉꯥꯟꯅ ꯀꯃꯥꯏ ꯍꯥꯏꯅꯤ ꯆꯪꯐꯝ ꯁꯨꯃꯥꯏꯅ ꯆꯪꯉꯛꯑꯀꯥꯟꯗ ꯇꯣꯉꯥꯟꯅ ꯑꯣꯏꯅ ꯂꯩꯕ ꯃꯐꯝ ꯖꯒꯥ ꯑꯃ ꯂꯩꯌꯦꯕ ꯑꯗ ꯑꯣꯏꯅ ꯇꯥꯏꯌꯦꯕ ꯍꯧꯖꯤꯛꯀꯤ ꯁꯤꯒꯤ ꯖꯒꯥꯁꯦ ꯑꯗꯨꯒ ꯑꯦ ꯕꯤ ꯑꯗꯨꯒ ꯑꯣꯖꯥ ꯀꯩꯀꯥꯒꯤ ꯂꯩꯐꯝꯗꯨꯅ ꯑꯥ ꯑꯁꯣꯝ ꯅꯥꯀꯟꯗ ꯆꯠꯂꯒ ꯄꯨꯜꯂꯞ ꯑꯣꯏꯅ ꯂꯩꯃꯤꯟꯅꯕꯗꯣ ꯍꯣꯜ ꯁꯝꯅꯕ ꯍꯥꯏꯗꯣꯏꯔꯥ ꯅꯛꯅꯕ ꯍꯥꯏꯗꯣꯏꯔꯥ ꯑꯗꯨꯒ ꯑꯩꯈꯣꯏꯒꯤ ꯂꯩꯔꯤꯁꯤꯅ ꯇꯣꯉꯥꯟꯅ ꯑꯃ ꯈꯇꯪ ꯆꯠꯂꯒ ꯂꯩꯕꯗꯣ ꯑꯗꯨꯃꯥꯏꯅ ꯑꯣꯏꯕ ꯑꯗꯨꯒ ꯑꯗꯨꯒꯤ ꯇꯥꯕꯗꯨꯗ ꯑꯗꯨꯝ ꯑꯩꯈꯣꯏꯗꯣ ꯄꯨꯝꯃꯝ ꯃꯝꯃꯦꯕ ꯑꯗꯨꯝ ꯃꯩꯒ ꯃꯨꯠꯊꯠꯂꯒ ꯇꯨꯝꯃꯦꯕ ꯃꯩ ꯀꯩꯁꯨ ꯊꯥꯟꯗꯦꯕ ꯈꯪꯕ꯭ꯔꯥ ꯑꯗꯨꯒ ꯑꯩꯈꯣꯏ ꯏꯃꯥꯟꯅꯕꯤ ꯑꯃ ꯀꯩꯅꯣꯗꯣ ꯈꯪꯉꯤꯅ ꯐ꯭ꯔꯦꯟꯅ ꯈꯪꯉꯤꯗꯅ
ꯈꯪꯉꯦ ꯈꯪꯉꯦ
ꯑꯥ ꯑꯥ ꯃꯥꯅꯦ ꯑꯗꯨꯒ ꯏꯃꯥꯟꯅꯕꯤ ꯑꯪꯀ ꯑꯩꯈꯣꯏꯗꯣ ꯑꯩꯈꯣꯏ ꯑꯍꯨꯝꯁꯦ ꯅꯨꯡꯗꯥꯡꯗ ꯍꯦꯛ ꯍꯦꯛ ꯆꯦꯛ ꯆꯠꯂꯦꯕ ꯑꯗꯨꯝ ꯄꯨꯡ ꯕꯥꯔꯣꯒ ꯇꯥꯔ ꯀꯥꯟꯗꯒ ꯑꯗꯨꯝ ꯏꯊꯟꯇꯒ ꯆꯠꯄꯗꯣ ꯑꯃꯨꯛ ꯀꯩꯁꯨ ꯑꯝꯇ ꯀꯤꯕ ꯀꯩꯀꯥꯗꯣ ꯑꯣꯏꯗꯦꯕ ꯀꯩꯒꯤ ꯑꯗꯨꯝ ꯀꯩꯒꯤꯅꯣ ꯈꯪꯗ ꯀꯤꯔꯨꯕꯁꯨ ꯀꯩꯁꯨ ꯐꯥꯎꯗꯦꯕ ꯑꯗꯨꯒ ꯋꯥꯁꯔꯨꯝꯒ ꯑꯗꯨꯝ ꯆꯠꯄ ꯈꯣꯠꯇꯅ ꯑꯗꯨꯝ ꯆꯦꯛ ꯅꯨꯡ ꯆꯠꯄꯗꯣ ꯑꯩꯈꯣꯏ ꯑꯗꯨꯝ ꯆꯠꯂꯦ ꯑꯗꯒꯤ ꯃꯤ ꯑꯉꯥꯡ ꯀꯩꯀꯥ ꯂꯣꯏ ꯇꯨꯝꯅꯈ꯭ꯔꯀꯥꯟꯗꯁꯨ ꯑꯩꯈꯣꯏꯗꯣ ꯑꯗꯨꯝ ꯀꯩ ꯍꯥꯏꯅꯤ ꯆꯥꯄꯣꯠ ꯆꯥꯕꯕꯨ ꯑꯣꯏꯔꯁꯨ ꯑꯗꯒꯤ ꯀꯩꯩ ꯍꯥꯏꯅꯤ ꯋꯥꯁꯔꯨꯝ ꯀꯩꯀꯥ ꯆꯠꯄ ꯑꯣꯏꯔꯁꯨ ꯑꯗꯨꯝ ꯆꯠꯄꯅꯦꯕ ꯑꯗꯨꯒ ꯁꯨꯃꯥꯏꯅ ꯇꯧꯔꯕ ꯑꯉꯥꯡꯁꯤꯡꯁꯤꯅ ꯑꯩꯈꯣꯏꯅ ꯑꯥ ꯑꯁꯣꯝ ꯅꯥꯀꯟꯒꯤ ꯍꯦꯛ ꯆꯪꯉꯛꯄꯒꯤ ꯔꯨꯝ ꯑꯁꯥꯡꯕꯁꯤꯗ ꯂꯩꯔꯦꯕ ꯑꯗꯨꯒ ꯃꯣꯏꯅ ꯑꯃꯨꯛ ꯑꯁꯣꯝ ꯅꯥꯀꯟꯒꯤ ꯈꯤꯇꯪ ꯇꯣꯞꯅ ꯇꯣꯞ ꯀꯩ ꯍꯥꯏꯅꯤ ꯇꯣꯉꯥꯟꯅ ꯂꯩꯕ ꯔꯨꯝ ꯑꯣꯏꯕꯗꯣ ꯍꯣꯜꯗꯤ ꯑꯣꯏꯔꯒ ꯑꯗꯨ ꯑꯗꯨꯗ ꯂꯩꯕ ꯑꯗꯣ ꯑꯗꯥꯏꯗ ꯀꯨꯀꯤ ꯃꯆꯥꯗꯣ ꯑꯗꯨꯒꯨꯝꯕ ꯑꯌꯥꯝꯕ ꯂꯩꯌꯦꯕ ꯃꯣꯏꯒꯤ ꯃꯅꯤꯄꯨꯔꯤꯒꯨꯝꯕ ꯈꯪꯗꯕ ꯑꯗꯨꯒ ꯑꯉꯥꯡ ꯃꯣꯏꯗꯣ ꯅꯤꯡꯊꯧꯈꯣꯡꯗꯒꯤ ꯑꯣꯏꯗꯣꯏꯅꯦ ꯑꯗꯣ ꯑꯉꯥꯡ ꯃꯆꯥ ꯑꯃ ꯑꯍꯥꯟꯕ ꯀꯦꯝꯀ ꯂꯥꯛꯆꯕ ꯑꯣꯏꯕꯗꯣ ꯑꯗꯨꯒꯨꯝꯕ ꯉꯥꯛꯇꯅꯦꯕ ꯑꯗꯨꯒ ꯃꯣꯏꯗꯣ ꯕꯨꯠ ꯇꯝꯅꯔꯦ ꯁꯤꯅꯦꯕ ꯋꯥꯁꯤꯗ ꯊꯤꯜꯂꯛꯑꯦ ꯑꯗꯨꯒ ꯐꯕꯨꯡꯁꯤꯁꯨ ꯅꯤꯛꯑꯦ ꯁꯤꯅꯦꯕ ꯐꯕꯨꯡꯁꯦ ꯅꯨꯡꯗꯥꯡ ꯈꯨꯗꯤꯡꯒꯤ ꯑꯗꯨꯝ ꯅꯤꯛꯑꯦ ꯁꯤꯅꯦꯕ ꯑꯗꯣ ꯐꯕꯨꯡ ꯅꯤꯛꯄ ꯍꯥꯏꯁꯦ ꯑꯃ ꯑꯃ ꯀꯩꯅꯣ ꯂꯩꯕꯗꯣ ꯑꯃ ꯄꯤ ꯖꯤꯒꯤ ꯑꯗꯨꯒ ꯂꯩꯕꯒꯤ ꯑꯃ ꯃꯈꯥꯗ ꯀꯩ ꯀꯧꯕꯅꯣ ꯈꯪꯗꯦ ꯃꯈꯥꯗ ꯐꯕꯨꯡ ꯑꯃ ꯃꯊꯛꯇ ꯑꯃ ꯁꯨꯃꯥꯏꯅ ꯑꯗꯨꯒ ꯇꯨꯝꯕ ꯌꯥꯕꯒꯤꯗꯣ ꯀꯩ ꯀꯧꯒꯦ ꯑꯗꯨꯗꯣ ꯑꯗꯨꯃꯥꯏꯅ ꯑꯣꯏꯕꯅꯦꯕ ꯍꯣꯏ ꯕꯝꯕꯦꯗꯀꯤ ꯇꯥꯏꯞꯇ ꯍꯥꯏꯇꯥꯔꯦ ꯑꯗꯣ ꯃꯊꯛꯇ ꯃꯤꯅ ꯂꯦꯡꯕꯗꯣ ꯃꯈꯥꯗꯁꯨ ꯗꯨꯝ ꯍꯥꯏꯗꯤ ꯑꯐꯕ ꯄꯣꯠ ꯑꯣꯏꯗꯕꯅꯤꯅ ꯃꯣꯏꯒꯤꯗꯣ ꯑꯃ ꯀꯩꯁꯨ ꯌꯥꯝ ꯀꯟꯅ ꯂꯤꯡꯅ ꯁꯥꯕ ꯑꯣꯏꯗꯕꯒꯤ ꯑꯃ ꯃꯊꯛꯇ ꯃꯤꯅ ꯇꯨꯝꯕꯒꯤ ꯈꯤꯇꯪ ꯂꯦꯡꯕꯗꯨꯗ ꯃꯈꯥꯗꯁꯨ ꯑꯗꯨꯝ ꯇꯨꯝꯃꯤꯀꯥꯟ ꯂꯦꯡꯉꯦꯕ ꯑꯗꯨꯗꯤ ꯑꯗꯨꯒ ꯑꯉꯥꯡꯁꯤꯡꯁꯤꯅ ꯀꯤꯖꯕꯒꯤ ꯍꯥꯏꯗꯣꯏꯔꯥ ꯃꯩ ꯃꯨꯊꯠꯄꯒꯤ ꯍꯥꯏꯗꯣꯏꯔꯥ ꯀꯩꯅꯣ ꯈꯪꯗꯦ ꯕꯨꯠ ꯇꯝꯅꯔꯦ ꯁꯤꯅꯦꯕ꯫ ꯈꯪꯕ꯭ꯔꯥ ꯇꯝꯅꯩ ꯈꯣꯠꯅꯩ ꯑꯦ ꯑꯗꯨꯒ ꯑꯩꯈꯣꯏꯁꯦ ꯑꯗꯨꯗꯣ ꯑꯩꯉꯣꯟꯗ ꯍꯥꯏꯕꯁꯤꯗ ꯑꯩꯅ ꯀꯩꯅꯣ ꯀꯩꯅꯣ ꯗꯨꯛ ꯀꯩꯀꯥ ꯑꯃ ꯈꯨꯖꯨꯂꯩꯈꯥꯝ ꯀꯩꯀꯥꯗꯣ ꯑꯗꯨꯝ ꯄꯨꯏꯌꯦꯕ ꯑꯩꯈꯣꯏꯗꯣ ꯑꯗꯨꯗꯣ ꯊꯥꯗꯣꯛ ꯇꯣꯛꯇꯅ ꯇꯧꯔꯦ ꯑꯗꯨꯒ ꯑꯣꯖꯥ ꯑꯃꯁꯨ ꯇꯧꯔꯒ ꯇꯨꯝꯃꯦꯕ ꯃꯣꯏꯒꯤꯗꯨꯗ ꯊꯝꯃꯒ ꯑꯗꯨꯒ ꯃꯣꯏꯁꯦ ꯌꯥꯝ ꯍꯦꯟꯖꯜꯂꯛꯑꯕ ꯍꯥꯏꯗꯤ ꯐꯃꯨꯡꯗꯣ ꯅꯣꯝꯃꯦ ꯅꯣꯝꯃꯦ ꯇꯧꯔꯒ ꯑꯃ ꯌꯥꯝ ꯀꯤꯖꯕꯒꯤ ꯇꯥꯏꯞꯇ ꯇꯧꯔꯕ ꯈꯪꯕ꯭ꯔꯥ ꯑꯗ ꯑꯩꯅ ꯁꯤ ꯁꯨꯝ ꯍꯥꯏꯖꯜꯂꯛꯑꯦ ꯑꯣꯖꯥ ꯑꯝꯗ ꯍꯥꯏꯍꯧꯕꯅ ꯐꯅꯤ ꯅꯤꯅ ꯑꯩꯒ ꯈꯤꯇꯪ ꯌꯥꯟꯅꯕ ꯑꯣꯖꯥ ꯑꯃ ꯂꯩꯌꯦꯕ ꯈꯤꯇꯪ ꯑꯩꯉꯣꯟꯗ ꯈꯤꯇꯪ ꯂꯨꯅ ꯇꯧꯕ ꯑꯣꯖꯥ ꯑꯃ ꯃꯌꯥꯝꯅꯕꯨꯛ ꯑꯃ ꯅꯪꯒꯤ ꯃꯔꯤ ꯃꯇꯥꯔꯥ ꯅ ꯍꯪꯉꯛꯄ ꯑꯣꯖꯥ ꯑꯃ ꯂꯩꯌꯦꯕ ꯑꯃ ꯂꯨꯅ ꯇꯧꯃꯟꯕꯒꯤ ꯑꯗꯨ ꯑꯗꯨꯗ ꯁꯨꯝ ꯍꯥꯏꯕ ꯍꯥꯏꯇꯥꯔ‌ꯦ ꯁꯨꯃꯥꯏ ꯇꯧꯋ‌ꯦ ꯈ‌ꯣꯠꯂ‌ꯦ ꯍꯥꯏ ꯇꯝꯅꯩ ꯍꯥꯏ ꯋꯥꯜꯁ‌ꯦ ꯁꯨꯃꯥꯏꯅ ꯊꯤꯜꯂꯤ ꯀꯥꯏꯅ ꯍꯥꯏ ꯑꯗꯨꯒ ꯐꯃꯨꯡꯁꯨ ꯅ‌ꯣꯝꯃ‌ꯦ ꯈ‌ꯣꯠꯂ‌ꯦ ꯑꯩꯅ ꯆꯠꯄꯀꯥꯟꯗꯗꯤ ꯀꯩꯝ ꯇꯧꯗ‌ꯦ ꯈ‌ꯣꯠꯇ‌ꯦ ꯅꯨꯡꯗꯥꯡꯗ ꯈ‌ꯣꯏ ꯆꯠꯄꯗ‌ꯣ ꯈ‌ꯣꯠꯄꯗ‌ꯣ ꯁꯨꯃꯥꯏꯅꯗꯤ ꯍꯥꯏꯌ‌ꯦꯅ ꯑꯩꯗ‌ꯣ ꯍꯥꯏꯐ‌ꯦꯠꯇꯪ ꯏꯟꯐ‌ꯣꯔꯝ ꯇꯥꯍꯧ ꯗ꯭ꯔꯗꯤ ꯍꯌꯦꯡꯋꯥꯏ ꯀꯩꯀꯩ ꯇꯧꯔꯗꯤ ꯑꯉꯥꯡꯒꯨꯝꯕꯗꯣ ꯅꯥꯔꯒ ꯋꯥꯟꯊꯕꯁꯨ ꯑꯗꯨꯝ ꯌꯥꯎꯔꯛꯅꯤꯗꯅ ꯑꯗꯨꯒꯤ ꯑꯩꯗꯣ ꯍꯥꯏꯕ ꯑꯗꯨꯒ ꯑꯣꯖꯥꯁꯤꯅ ꯑꯃꯨꯛ ꯃꯥꯗꯣ ꯃꯥꯅ ꯃꯥꯅ ꯄꯨꯂꯞ ꯄꯨꯕ ꯑꯣꯏꯕꯒꯤ ꯔꯤꯛꯁꯇꯣ ꯃꯉꯣꯟꯗ ꯂꯧꯔꯅꯤꯅ ꯃꯥꯁꯤꯅ ꯑꯣꯖꯥ ꯑꯇꯩꯁꯤꯗ ꯍꯥꯏꯔꯕ ꯑꯃꯨꯛ ꯑꯗꯣ ꯑꯣꯖꯥ ꯃꯆꯤꯟ ꯀꯟꯕꯤ ꯈꯤꯇꯪ ꯌꯥꯎꯋꯦꯕ ꯑꯃ ꯀꯩ ꯍꯥꯏꯅꯤꯅ ꯑꯃ ꯈꯤꯇꯪ ꯇꯧꯕꯒ ꯑꯦꯞ ꯕꯂ‌ꯦ ꯕꯂ‌ꯦ ꯌꯥꯝ ꯉꯥꯡꯕꯗꯣ ꯑꯗꯨꯃꯥꯏꯅ ꯇꯧꯔꯒ ꯁꯟꯗꯣꯛꯑꯕ ꯋꯥꯔꯤꯁꯦ ꯅꯣꯏꯒꯤ ꯅꯣꯏꯒꯤ ꯀꯝꯄꯦꯅꯤꯗꯨꯗꯤ ꯁꯨꯃꯥꯏꯅ ꯇꯝꯅꯩ ꯍꯥꯏ ꯑꯗꯨ ꯇꯧꯋꯦ ꯍꯥꯏ ꯑꯗꯥ ꯇꯧꯋ‌ꯦ ꯍꯥꯏꯅ ꯇꯧꯔꯕ ꯑꯗꯨꯗꯨꯒ ꯑꯣꯖꯥ ꯑꯃꯁꯦ ꯑꯩꯉꯣꯟꯁꯤꯗ ꯂꯥꯛꯑꯒ ꯀꯩꯒꯤꯅꯣ ꯅꯪꯅ ꯀꯝꯄꯅꯤ ꯁꯤꯅꯤꯌꯔ ꯑꯣꯏꯔꯒ ꯑꯉꯥꯡꯁꯤꯡꯁꯦ ꯀꯤꯍꯜꯂꯤꯁꯦ ꯅꯪ ꯅꯪꯅꯕꯨꯠ ꯇꯝꯅꯩꯅ ꯁꯟꯗꯣꯛꯑꯦ ꯍꯥꯏꯁꯦ꯫ ꯀꯩꯅꯣ ꯈꯣꯠꯂꯤꯅꯣ ꯇꯧꯔꯕ ꯑꯩꯁꯦ ꯑꯩꯁꯦ ꯉꯛ ꯑꯦꯕ ꯀꯩꯅ‌ꯣ ꯃꯥꯅ ꯉꯥꯡꯉꯤꯁꯦꯅ ꯇꯧꯔꯒ ꯑꯗꯨꯒ ꯑꯩꯁꯦ ꯀꯩꯅꯣ ꯃꯣꯏꯒꯤ ꯅꯨꯡꯗꯥꯡꯒꯤ ꯀꯩ ꯍꯥꯏꯅꯤ ꯑꯣꯖꯥꯒꯤ ꯐꯃꯨꯡꯗꯨꯅ ꯇꯣꯉꯥꯟꯅ ꯂꯩꯌꯦꯕꯀꯣ ꯑꯗ ꯑꯩꯁꯦ ꯆꯠꯂꯦ ꯁꯨꯃꯥꯏꯅ ꯍꯥꯏ ꯈꯣꯠꯂꯤ ꯃꯦꯝꯅ ꯑꯗꯣ ꯑꯩꯈꯣꯏ ꯁꯤ ꯁꯨꯃꯥꯏꯅ ꯇꯧꯕꯅꯤ ꯃꯦꯝꯗ ꯏꯟꯐꯣꯝ ꯇꯧꯕꯅꯦ ꯑꯗꯣ ꯍꯌꯦꯡꯋꯥꯏꯦ ꯑꯩꯈꯣꯏꯗ ꯔꯤꯛꯁ ꯂꯧꯔꯣꯏꯗ꯭ꯔ ꯈꯣꯠꯂꯣꯏꯗ꯭ꯔꯥꯗꯣ ꯑꯩꯅ ꯁꯨꯃꯥꯏꯅ ꯍꯥꯏ ꯈꯤꯕꯁꯨ ꯂꯩꯇꯦ ꯈꯣꯠꯈꯤꯕꯁꯨ ꯂꯩꯇꯦ ꯇꯧꯔꯒ ꯇ꯭ꯔꯥꯏꯕꯦꯜ ꯅꯨꯄꯤꯅꯦꯕ ꯑꯣꯖꯥꯗꯣ ꯈꯪꯕ꯭ꯔꯥ ꯑꯗꯨꯒ ꯃꯣꯏꯗꯤ ꯑꯃ ꯂꯥꯏ ꯇꯣꯡꯕꯒꯨꯝꯕ ꯀꯩꯀꯥ ꯇꯧꯕꯗꯨꯁꯨ ꯑꯉꯥꯡ ꯈꯔ ꯌꯥꯎꯋꯦ ꯑꯗꯣ ꯃꯣꯏꯗꯤ ꯈꯤꯇꯪ ꯑꯗꯨꯒꯤ ꯑꯥꯏꯗꯤꯌꯥꯁꯨ ꯂꯩꯇꯕ ꯃꯥꯜꯂꯦꯕ ꯑꯗꯨꯒꯤ ꯑꯩꯉꯣꯟꯁꯤꯗ ꯑꯣꯏꯅ ꯑꯣꯟꯁꯤꯜꯂꯒ ꯃꯥꯗꯣ ꯆꯩꯔꯛꯑꯕ ꯑꯗꯨꯒꯤ ꯑꯩꯁꯦ ꯑꯁ ꯀꯩ ꯀꯩ ꯀꯥꯟꯅꯗꯣꯏꯅꯣ ꯃꯤ ꯑꯩꯉꯣꯟꯗ ꯂꯥꯟꯅ ꯍꯥꯏꯖꯜꯂꯛꯑꯁꯤꯕꯨ ꯈꯠꯅ ꯊꯣꯛ ꯑꯂꯣꯏꯔꯦꯅ ꯑꯩꯁꯦ ꯁꯥꯎꯅꯤꯡꯃꯟꯗꯅ ꯑꯩꯁꯦ ꯆꯤꯟ ꯈꯣꯝꯃꯦꯕ ꯈꯪꯉꯕ꯭ꯔꯥ ꯑꯗꯨꯒ ꯑꯣꯖꯥꯗꯒꯤ ꯑꯇꯩꯗꯒꯤ ꯀꯩꯝꯇ ꯍꯥꯏꯔꯛꯈꯤꯗ꯭ꯔꯦ ꯑꯗꯨꯒ ꯌꯥꯔꯦ ꯆꯠꯂꯣ ꯃꯊꯪꯗ ꯁꯨꯃꯥꯏ ꯇꯧꯅꯣ ꯈꯣꯠ